ꯍꯜꯂꯣ ꯇꯥꯕ꯭ꯔꯣ
ꯑ ꯅꯪꯗꯤ
ꯑꯩꯁꯨ ꯇꯥꯏꯌꯦ ꯑꯗꯣ ꯅꯪꯗꯣ ꯑ ꯑꯉꯥꯡ ꯃꯆꯥꯔꯣ
ꯅꯠꯇꯦ
ꯀꯅꯥꯅ ꯍꯥꯏꯕ꯭ꯔꯣ
ꯅꯪꯗꯣ ꯅꯞ ꯁꯤꯠꯄ ꯃꯥꯟꯕ
ꯍꯥ
ꯅꯪꯗꯣ ꯅꯥꯞ ꯁꯤꯠ ꯃꯈꯣꯟ ꯇꯥꯏꯍꯦ
ꯑꯣ ꯑꯗꯨꯝ ꯇꯧꯕ꯭ꯔ
ꯅꯪ ꯉꯁꯤꯒꯤ ꯑꯌꯨꯛꯇ ꯀꯣ ꯀꯔꯤ ꯀꯔꯤ ꯇꯧꯕ꯭ꯔꯥ ꯍꯥꯏꯔꯛꯑꯣ
ꯀ꯭ꯂꯥꯁ
ꯎꯝ
ꯍꯧꯒꯠꯂꯒ ꯀꯣ
ꯎꯝ
ꯍꯧꯒꯠꯂꯒ ꯐꯣꯟ ꯐꯣꯟ ꯑ ꯃꯤꯅꯤꯠ ꯃꯔꯤ ꯃꯉꯥ ꯌꯦꯡꯔꯒꯀꯣ
ꯎꯝ
ꯋꯥꯥꯁꯞ ꯇꯧꯔꯒ ꯆꯥꯛ ꯆꯥꯔꯒ ꯀ꯭ꯂꯥꯁ ꯀꯨꯝꯃꯦ
ꯎꯝ
ꯑꯗꯨꯒ ꯀ꯭ꯂꯥꯁ ꯆꯠꯂꯒ ꯑꯗꯨꯒ ꯑꯃꯨꯒ ꯄꯨꯡ ꯑꯃꯗꯀꯣ ꯄꯨꯡ ꯑꯅꯤꯗ ꯀꯣ ꯇꯨꯇꯤ ꯆꯠꯂꯦ ꯑꯗꯨꯒ ꯗꯨꯇꯤ ꯆꯠꯂꯒ ꯍꯨꯖꯤꯛ ꯍꯜꯂꯛꯂꯒ ꯂꯩꯌꯦ ꯇꯨꯡꯐꯝꯗ ꯅꯪꯗꯤ ꯀꯔꯤ ꯇꯧꯋꯦ
ꯑꯩꯗꯤꯀꯣ
ꯍꯣꯏ
ꯎꯝ ꯑꯩꯗꯤ ꯀꯩꯅꯣ ꯆꯠꯂꯨꯔꯦ ꯎꯝ ꯌꯣꯠ ꯊꯥꯡꯒꯠꯂꯨꯔꯦ
ꯍꯥ
ꯑꯌꯨꯛ ꯍꯧꯒꯠꯂꯛꯑꯒꯅꯦ
ꯎꯝ
ꯑꯩꯗꯤ ꯑꯥ ꯕ꯭ꯔꯁ ꯇꯧꯊꯣꯛꯑꯒ ꯏꯔꯨꯖꯊꯣꯛꯑꯒꯀꯣ ꯑꯩꯗꯤ ꯄꯥꯔꯐꯤꯝ ꯆꯥꯏꯔꯦ ꯑꯗꯨꯒ ꯐꯖꯅ ꯃꯁꯥ ꯅꯥꯟꯅꯀꯣ ꯊꯣꯛꯑꯒꯅꯦ ꯑꯩ ꯑ ꯌꯣꯠ ꯊꯥꯡꯒꯠꯂꯨꯔꯦ
ꯎꯝ
ꯋꯦꯠ ꯂꯤꯞꯇꯤꯡ ꯇꯧꯔꯨꯔꯦ ꯑꯗꯨꯒꯅꯦ ꯑꯩꯗꯣ ꯍꯜꯂꯛꯑꯦꯗꯅ ꯑꯗꯨꯒ ꯑꯃꯨꯛ ꯏꯔꯣꯏꯔꯦ ꯑ ꯑꯗꯨꯒ ꯑꯃꯨꯛ ꯋꯥꯝꯑꯞ ꯇꯧꯔꯦꯗꯅ ꯑꯗꯨꯒ ꯑꯩ ꯄꯣꯊꯥꯔꯦ ꯑꯥ ꯗꯥꯏꯠ ꯆꯥꯔꯦ
ꯍꯣꯏ ꯀꯔꯤ ꯀꯔꯤꯅ ꯗꯥꯏꯠ ꯆꯥꯕ꯭ꯔꯥ
ꯑꯦꯄꯜ ꯆꯥꯔꯦ ꯁꯪꯒꯣꯝ ꯆꯥꯔꯦ ꯂꯐꯣꯏ ꯆꯥꯔꯦ ꯌꯦꯔꯨꯝ ꯆꯥꯔꯦ ꯍꯩ ꯆꯥꯔꯦ ꯑꯗꯨꯃꯥꯏ ꯆꯥꯔꯦ ꯑꯗꯨꯒꯀꯣ ꯑꯩꯗꯤ ꯑꯥ ꯇꯨꯝꯊꯣꯛꯑꯦ ꯅꯨꯡꯉꯥꯏꯅꯀꯣ
ꯎꯝ
ꯑꯗꯨꯒ ꯆꯥꯛꯇꯤ ꯆꯥꯗ꯭ꯔꯦꯀꯣ
ꯑꯣ ꯍꯧꯖꯤꯛ ꯐꯥꯎꯁꯤ ꯆꯥꯛ ꯆ ꯆꯥꯗꯔꯤ
ꯑꯥ ꯑꯩꯗꯤ ꯍꯧꯖꯤꯛ ꯐꯥꯎꯁꯨ ꯆꯥꯛ ꯆꯥꯗꯦ ꯅꯨꯡꯗꯥꯡꯗ ꯆꯥꯒꯤꯅꯤ
ꯑꯣ ꯇꯨꯡꯗ ꯀꯔꯤ ꯏꯟꯁꯥꯡ ꯊꯣꯡꯒꯔ꯭ꯦ
ꯅꯨꯡꯗꯥꯡ ꯈꯣꯏꯗꯤ ꯌꯦꯟ ꯊꯣꯡꯒꯅꯤ ꯄꯩꯁꯥ ꯄꯥꯏꯕꯅꯤꯅ
ꯑ ꯎꯝ
ꯎꯝ ꯇꯥꯕ꯭ꯔꯣ
ꯇꯥꯏꯌꯦ
ꯇꯥꯏꯌꯦ
ꯍꯣꯏ
ꯑꯗꯣ ꯅꯪꯗꯤ ꯎꯝ ꯀꯔꯤ ꯀꯩꯅꯣ ꯇꯧꯕ꯭ꯔꯥ ꯇꯟꯗ ꯀꯣ ꯇꯟꯗ ꯊꯥꯎ ꯌꯥꯎꯕ ꯄꯥꯝꯕ꯭ꯔꯥ ꯊꯥꯎ ꯌꯥꯎꯗꯕꯤ ꯄꯥꯝꯕ꯭ꯔꯥ ꯅꯪꯗꯤ
ꯊꯥꯎ ꯌꯥꯎꯗꯕ
ꯊꯥꯎ ꯌꯥꯎꯗꯕ
ꯎꯝ
ꯎꯝ ꯑꯗꯨ ꯅꯪ ꯁꯛꯇ ꯊꯥꯎ ꯌꯥꯎꯗ꯭ꯔꯕꯅꯤꯅ ꯐꯖꯔꯝꯃꯔꯣꯏꯀꯣ ꯅꯪꯗꯤ
ꯍꯣꯏ ꯑꯗꯨꯒꯤꯅꯤ
ꯑꯁ ꯑꯩꯗꯤ ꯊꯥꯎ ꯌꯥꯎꯕꯗꯣ ꯌꯥꯝ ꯆꯥꯏꯌꯦ ꯑꯗꯨꯅ ꯑꯩꯗꯤ ꯐꯖꯩꯌꯦ ꯗꯥꯏꯠꯁꯨ ꯑꯗꯨꯝ ꯆꯥꯕꯅꯤꯅꯀꯣ ꯑꯩꯒꯤꯃꯤ
ꯑꯣ
ꯂꯥꯎꯔꯦꯀꯣ ꯃꯨꯠꯁꯨꯛ ꯃꯨꯔꯦ ꯑꯗꯨꯒ ꯄꯤꯁꯨꯝꯁꯨ ꯃꯨꯠꯁꯨꯛ ꯃꯨꯔꯦ
ꯑꯣ
ꯑꯗꯨꯒ ꯑꯩꯗꯤ ꯃꯥꯏꯗꯣꯀꯣ
ꯎꯝ
ꯑ ꯀꯩꯅꯣ ꯑ ꯈ ꯈꯣꯏꯒꯤ ꯗꯤꯖꯥꯏꯅꯔꯒꯤ ꯃꯥꯏ ꯁꯦꯞ ꯇꯥꯔꯦꯀꯣ
ꯍꯣꯏ
ꯑꯗꯨꯒ ꯌꯥꯁꯨꯀꯣ ꯑꯩꯗꯤ ꯃꯤꯁ ꯊꯣꯛꯄꯒꯤ ꯌꯥ ꯄꯥꯜꯂꯤꯀꯣ
ꯑꯣ ꯅꯪ ꯃꯤꯁ ꯃꯤꯁ ꯊꯣꯛꯈꯤꯔꯥ
ꯑꯩꯗꯤ ꯃꯤꯁ ꯊꯣꯛꯑꯣꯏ ꯑꯩꯗꯤ ꯑꯩꯗꯤ ꯑꯦꯛꯇ ꯑꯩꯗꯤ ꯁꯤꯃꯥ ꯀꯨꯝꯒꯅꯤꯌꯦ
ꯍꯥ
ꯑꯩꯗꯤ ꯁꯤꯃꯥ ꯀꯨꯝꯒꯅꯤ
ꯁꯤꯃ ꯁꯤꯅꯤꯃ
ꯑꯥ ꯁꯤꯃꯥ ꯀꯨꯝꯒꯅꯤ
ꯎ ꯅꯪ ꯍꯥꯏꯕ꯭ꯔꯥ ꯑꯗꯨꯒꯨꯝꯕ
ꯎꯝ ꯑꯩ ꯍꯩꯌꯦ ꯑꯩꯗꯤ ꯌꯥꯝꯅ ꯑꯩꯗꯤ ꯑꯦꯛꯇꯤꯡꯁꯦ ꯇꯧꯕ ꯍꯥꯏꯌꯦ ꯑꯪ
ꯅꯪꯒꯤ ꯑꯣ ꯇꯧꯔꯣ
ꯑ ꯇꯧꯔꯒꯦꯀꯣ ꯎꯝ ꯑꯩ ꯍꯥꯏꯀꯦꯀꯣ
ꯎꯝ
ꯏꯕꯨꯡꯉꯣ ꯅꯪꯅ ꯅꯣꯡꯉꯥꯟꯕꯗꯒꯤ ꯅꯨꯃꯤꯠ ꯇꯥꯕꯥ ꯆꯠꯂꯤꯁꯦ ꯀꯗꯥꯏꯗꯅꯣꯕꯥ ꯍꯥꯏꯔꯛ ꯑꯣ ꯀꯗꯥꯏꯗꯅꯣ ꯍꯥꯏꯌꯦ ꯑꯗꯨꯒ ꯀꯩꯅꯣ ꯑꯩꯁꯦ ꯃꯆꯥ ꯅꯨꯨꯄꯥꯅꯦꯕꯀꯣ ꯑꯩ ꯒꯣꯌꯤꯡ ꯑꯣꯐꯤꯁꯥꯔ ꯑꯣꯏꯔꯤꯌꯦ ꯍꯥꯏꯌꯦ ꯑꯩ ꯑ ꯑꯩ ꯒꯣꯌꯤꯡ ꯑꯣꯐꯤꯁꯥꯔ ꯑꯣꯏꯔꯤ ꯍꯥꯏꯌꯦ ꯑꯗꯣ ꯅꯨꯄꯤꯗꯨꯅ ꯍꯥ ꯍꯥꯏꯔꯒ ꯍꯥ ꯍꯥ ꯅꯣꯛꯑꯦꯕꯀꯣ
ꯎꯝ
ꯑꯗꯨꯒꯅꯦ ꯈꯝꯕ꯭ꯔꯥ ꯅꯨꯄꯥ ꯑꯃꯅ ꯑꯃꯁꯨ ꯇꯧꯒꯦꯕꯀꯣ ꯅ ꯅꯨꯄꯥ ꯅꯨꯄꯤ ꯑꯃꯁꯦ ꯑꯁꯣꯝꯗ ꯆꯠꯀꯦ ꯇꯧꯕꯀꯣ ꯑꯗꯨꯒ ꯅꯨꯄꯥꯁꯤꯅꯀꯣ ꯁꯣꯝ ꯆꯠꯂꯣ ꯍꯥꯏꯌꯦ ꯃꯈꯨꯠꯇꯣ ꯊꯤꯜꯂꯒ ꯀꯣ ꯑꯥ ꯅꯨꯄꯥꯅꯀꯣ ꯁꯣꯝ ꯆꯠꯂꯣ ꯍꯥꯏꯌꯦ ꯅꯨꯄꯤꯅ ꯆꯠꯅꯤꯡꯕꯗꯣ ꯆꯠꯍꯟꯗꯦꯕꯀꯣ ꯑꯗꯨꯃꯥꯏꯅ ꯇꯧꯋꯦ ꯑꯗꯨꯒꯅꯤ ꯅꯨꯄꯥ ꯑꯃꯅ ꯃꯦꯀꯣ ꯅꯨꯄꯤꯁꯤꯗꯅꯦ ꯆꯦ ꯆꯦ ꯑ ꯆꯦꯆꯦ ꯆꯦꯆꯦ ꯑꯩꯩꯅ ꯅꯪꯕꯨ ꯅꯨꯡꯁꯤꯔꯛꯄ ꯀꯨꯏꯔꯦ ꯑꯗꯣ ꯑꯩ ꯅꯪ ꯑꯩ ꯉꯁꯤꯗꯤ ꯑꯩ ꯐꯣꯡꯉꯒꯦ ꯑꯩꯕꯨ ꯑꯩꯒꯤ ꯅꯨꯡꯁꯤꯕꯁꯤ ꯌꯥꯕꯤꯔꯣ ꯍꯥꯏꯔꯒ ꯍꯥꯏꯌꯦꯕꯀꯣ
ꯍꯣꯏ
ꯑꯗꯨꯒ ꯅꯨꯄꯤꯅꯀꯣ ꯑꯁꯨꯃꯥꯏ ꯍꯥꯏꯌꯦ ꯑꯥ ꯆꯜꯅꯤꯅꯦꯍꯦ ꯍꯥꯏ ꯑꯉꯥꯡꯅ ꯆꯤꯜꯂꯅꯦꯍꯦ ꯍꯥꯏ
ꯍꯣꯏ
ꯑꯩꯒꯤ ꯋꯥꯔꯤꯗꯤ ꯅꯪ ꯐꯖꯟꯅ ꯇꯥꯕ꯭ꯔꯣ
ꯐꯖꯟꯅ ꯇꯥꯏꯌꯦ ꯌꯥꯝ ꯅꯨꯡꯁꯤꯌꯦ ꯅꯨꯡꯉꯥꯏꯌꯦ
ꯅꯪꯒꯤ ꯋꯥꯔꯤꯁꯨ ꯍꯥꯏꯔꯛꯑꯣ
ꯑꯩꯒꯤ ꯋꯥꯔꯤꯗꯤ ꯂꯩꯇꯤꯌꯦ
ꯅꯪꯒꯤ ꯋꯥꯔꯤ ꯂꯩꯇꯤꯌꯦ ꯑꯗꯨꯗꯤ ꯅꯪ ꯑ ꯀꯩꯒꯤ ꯀꯣꯜ ꯄꯥꯏꯕꯅꯣ
ꯀꯔꯤ ꯀꯣꯜ ꯄꯥꯏꯕꯅꯣ ꯀꯔꯤꯅꯣ
ꯅꯪꯗꯤ ꯋꯥꯔꯤ ꯂꯩꯇ꯭ꯔꯒ ꯀꯩꯒꯤ ꯑꯩꯕꯨ ꯑ ꯅꯨꯡꯁꯤ ꯅꯨꯡꯁꯤ ꯍꯥꯏ ꯕꯅꯣ ꯅꯪ ꯆꯩ ꯁꯥꯒꯦꯔꯣ
ꯑꯩꯗꯤ ꯑꯪꯕꯨ ꯅꯨꯡꯁꯤꯌꯦ ꯑꯗꯨꯒꯤꯅꯤ ꯅꯪꯗꯤ ꯑꯩ ꯅꯨꯡꯁꯤꯗꯕ꯭ꯔꯣ
ꯅꯨꯡꯁꯤꯌꯦ ꯑꯗꯣ ꯅꯪꯗꯣ ꯂꯣꯛ ꯊꯨꯡꯕ꯭ꯔꯣ
ꯍꯣꯏ ꯑꯂꯨ ꯊꯨꯔꯒ ꯍꯛꯆꯥꯡꯗ ꯌꯥꯝ ꯅꯨꯡꯉꯥꯏꯇꯦ ꯍꯨꯖꯤꯛꯀꯥꯟ
ꯑꯣ ꯑꯅ ꯅꯪꯖꯨ ꯅꯞ ꯌꯥꯝ ꯆꯣꯔꯦꯀꯣ ꯎꯝ ꯅꯪꯗꯣ ꯅꯞ ꯌꯥꯝ ꯆꯣꯔꯦꯀꯣ
ꯍꯣꯏ
ꯎꯝ ꯅꯪ ꯅꯞꯇꯣ ꯁꯤꯠꯇꯣꯛꯑꯣ ꯅꯠꯇ꯭ꯔꯗꯤꯀꯣ ꯃꯤꯅ ꯅꯨ ꯕꯨ ꯄꯥꯝꯃꯔꯣꯏꯌꯦ
ꯍꯣꯏ ꯆꯨꯝꯃꯤ ꯑꯩꯅ ꯍꯥꯏꯕꯁꯦ ꯆꯨꯝꯃꯤ ꯑꯣ
ꯑ ꯑꯗꯨꯅꯦ
ꯋꯥꯔꯤ ꯐꯖꯕ ꯑꯃ ꯂꯤꯕꯤꯌꯨꯔꯣ
ꯂꯤꯄꯤꯌꯣ ꯂꯤꯕꯤꯌꯣ ꯑꯩ ꯇꯅꯤꯃꯨ ꯇꯥꯅꯤꯡꯉꯦ ꯍꯣꯏ
ꯂꯤꯕꯤꯒꯦꯀꯣ ꯁꯨꯃꯥꯏ ꯇꯧꯋꯦꯕ ꯕꯨꯠꯅꯦꯕꯀꯣ ꯕꯨꯠꯀꯤ ꯋꯥꯔꯤꯅꯦꯕꯀꯣ
ꯍꯣꯏ
ꯎꯝ ꯕꯨꯠꯁꯤꯅ ꯈꯪꯕ꯭ꯔꯥ ꯑꯁꯃꯥꯏ ꯇꯧꯋꯦ ꯑꯥ ꯕꯨꯠꯁꯦ ꯃꯥꯁꯦ ꯎꯝ ꯎꯝ ꯎꯝ ꯕꯨꯠꯁꯦ ꯈꯣꯏꯒꯤ ꯊꯤꯒꯤ ꯕꯨꯠꯅꯦꯕꯀꯣ
ꯍꯣꯏ
ꯑꯥ ꯊꯤꯒꯤ ꯕꯨꯠꯅꯦꯕ ꯑꯗꯨꯗꯅꯦ ꯅꯨ ꯄꯥꯁꯤꯅꯅꯦ ꯈꯪꯕ꯭ꯔꯥ ꯀꯤꯌꯦ ꯀꯤꯌꯦꯅ ꯆꯦꯜꯂꯛꯄꯗꯀꯣ ꯃꯥꯖꯨꯅꯦ ꯃꯥꯗꯣ ꯕꯨꯠꯅ ꯐꯥꯗꯣꯏꯅꯦꯕ ꯉꯁꯤ ꯅꯨꯃꯤꯠꯁꯦ ꯑꯗꯣ ꯃꯥꯅꯦ ꯀꯤꯌꯦ ꯀꯤꯌꯦꯅ ꯆꯦꯜꯂꯛꯄꯗ ꯍꯧꯖꯤꯛ ꯅꯀꯣꯏ ꯈꯣꯏꯒꯤ ꯃꯔꯨꯝ ꯑꯃꯗ ꯀꯣ ꯑꯃꯝꯕ ꯑꯃꯗ ꯂꯣꯠꯄ ꯆꯪꯉꯦꯕꯀꯣ
ꯑꯗꯨꯒ ꯑꯔꯥ ꯂꯣꯠꯄ ꯆꯪꯉꯒꯅꯦ ꯀꯩꯅꯣ ꯇꯧꯋꯦ ꯎꯝ ꯉꯥꯗꯣ ꯑꯥ ꯃꯥ ꯕꯨꯠꯖꯤꯖꯨ ꯃꯥꯗꯣ ꯊꯤꯕ ꯂꯥꯛꯄꯀꯣ ꯃꯥꯁꯨ ꯊꯤꯕ ꯂꯥꯛꯄꯗꯅꯦꯀꯣ ꯕꯣꯠꯀ ꯃꯥꯒ ꯊꯦꯡꯒꯥꯏꯅꯔꯦꯕꯀꯣ ꯑꯗꯨꯒꯅꯦ ꯑꯍꯥ ꯑꯗꯣ ꯃꯥ ꯑꯗꯣ ꯃꯥꯖꯦ ꯈꯪꯂꯣꯠ ꯑꯃꯨꯛ ꯂꯣꯠꯂꯒꯅꯦ ꯑꯃꯨꯛꯀ ꯂꯣꯠꯄ ꯆꯪꯈ꯭ꯔꯦ ꯑꯗꯨꯒꯅꯦ ꯃꯥꯁꯦ ꯃꯥꯏ ꯐꯨꯔꯤꯠꯁꯦ ꯂꯣꯏꯅ ꯁꯦꯒꯥꯏꯔꯦꯕꯀꯣ ꯈꯨꯠꯁꯦ ꯃꯇꯠ ꯃꯇꯠ ꯁꯦꯒꯥꯏꯔꯦ ꯑꯗꯨ ꯑꯉꯥꯎꯕ ꯃꯥꯜꯍꯜꯂꯦꯕꯀꯣ ꯑꯗꯨꯒꯅꯦ ꯃꯥ ꯃꯥꯒꯤ ꯐꯨꯔꯤꯠꯇ ꯆꯩ ꯃꯇꯦꯛ ꯃꯇꯦꯛ ꯏꯪꯖꯜꯂꯦꯕꯀꯣ
ꯍꯣꯏ
ꯑꯗꯨꯒ ꯆꯩ ꯃꯇꯦꯛ ꯃꯇꯦꯛ ꯌꯨꯡꯖꯜꯂꯒꯅꯦ ꯃꯥꯗꯣ ꯑꯥ ꯑꯗꯥꯏꯗ ꯇꯥꯕ ꯑꯥ ꯑꯈꯣꯏꯒꯤ
ꯁꯟꯒꯤ ꯃꯊꯤꯗꯣ
ꯍꯣꯏ
ꯑꯗꯨꯗꯣ ꯈꯪꯕ꯭ꯔꯥ ꯁꯟꯒꯤ ꯃꯊꯤꯗꯣ ꯃꯉꯣꯟꯗ ꯂꯣꯏꯅ ꯇꯩꯁꯜꯂꯦ
ꯑꯗꯨꯒꯅꯦ ꯈꯪꯕ꯭ꯔꯥ ꯃꯥꯗꯣ ꯑꯗꯨꯃꯥꯏꯅ ꯂꯩꯔꯒ ꯃꯥꯖꯦ ꯑꯥ ꯍꯧꯖꯤꯛ ꯀꯩꯅꯣꯖꯦ ꯃꯥꯖꯦ ꯆꯠꯂꯦꯕ ꯈꯪꯕ꯭ꯔ ꯂꯝꯕꯤꯗ ꯑꯗꯨꯒꯅꯦ ꯕꯨꯠꯁꯤꯅ ꯊꯤꯔꯛꯄꯗꯣ ꯎꯔꯦꯕ ꯈꯪꯕ꯭ꯔꯥ ꯑꯗꯨꯒ ꯕꯨꯠ ꯆꯤꯅꯅꯦ ꯕꯨꯠꯁꯦ ꯑꯃꯨꯋꯥ
ꯕꯨꯠꯆꯦ ꯑꯥ ꯕꯨꯠꯁꯦ ꯕꯨꯠꯇꯤ ꯀꯟꯅ ꯊꯤꯔꯤꯕ ꯈꯪꯕ꯭ꯔꯥ ꯑꯗꯨꯒꯅꯦ ꯈꯪꯕ꯭ꯔꯥ ꯍꯧꯖꯤꯛꯀꯤ ꯅꯨꯄꯥ ꯆꯠꯂꯤꯁꯦ ꯁꯤꯗꯅꯦ ꯈꯪꯕ꯭ꯔꯥ ꯗꯣꯝ ꯅꯥꯎ ꯊꯦꯡꯒꯥꯏꯔꯦ ꯑꯗꯨꯒꯅꯦ ꯌꯦꯡꯈꯠꯂꯛꯄꯗꯅꯦ ꯈꯪꯕ꯭ꯔꯥ ꯕꯨꯠꯁꯤꯅꯅꯦ ꯍꯣꯏ ꯃꯥꯥꯎ ꯍꯥꯏꯌꯦꯕꯀꯣ ꯍꯣꯏ ꯃꯥꯥꯎꯅ ꯊꯤꯌꯦ ꯃꯥꯎ ꯀꯤꯌꯦ ꯍꯥꯏꯔꯒ ꯃꯥꯁꯨ ꯑꯃꯁꯨ ꯑꯃꯁꯨ ꯈꯪꯉ ꯆꯦꯟꯅꯒ꯭ꯔꯦꯕ ꯀꯣ ꯃꯥꯖꯨ ꯕꯨꯠꯇꯨ ꯀꯤꯕꯅꯤꯅ ꯈꯪꯉ ꯆꯦꯟꯃꯤꯟꯅꯔꯦ ꯈꯪꯕ꯭ꯔꯥ ꯑꯗꯨꯒꯅꯦ ꯑꯥ ꯕꯨꯠ ꯃꯌꯥꯝ ꯑꯃꯅ ꯆꯦꯂꯑꯒ ꯅꯨꯄꯥꯗꯨ ꯐꯥꯔꯦ ꯑꯗꯨꯒ
ꯎꯝ
ꯃꯣꯏꯒꯤ ꯕꯨꯠꯀꯤ ꯕꯨꯠꯀꯤ ꯅꯤꯡꯊꯧ ꯃꯐꯝꯗ ꯈꯪꯕ꯭ꯔꯥ ꯄꯣꯔꯛꯑꯦ ꯃꯣꯏ ꯕꯨꯠ ꯃꯌꯥꯝꯒꯤ ꯅꯤꯡꯊꯧꯗ ꯄꯤꯒꯦꯅꯀꯣ ꯑꯗꯨꯒꯅꯦ ꯄꯨꯔꯛꯑꯒꯅꯦ ꯂꯩꯕꯗꯅꯦ ꯈꯪꯕ꯭ꯔꯥ ꯃꯥꯖꯦ ꯅꯝꯊꯤ ꯅꯝꯊꯤꯅ ꯃꯣꯏꯒꯤ ꯕꯨꯠ ꯃꯌꯥꯝꯅ ꯃꯥꯖꯦ ꯄꯥꯏꯕ ꯉꯝꯅꯗ꯭ꯔꯦꯕꯀꯣ ꯑꯩꯗꯤ ꯅꯝ ꯊꯤ ꯑꯁꯤꯗꯤ ꯕꯨꯠ ꯊꯤꯒꯤ ꯕꯨꯠꯅꯤ ꯊꯤꯒꯤ ꯕꯨꯠꯅꯤ ꯍꯥꯏꯌꯦꯕꯀꯣ ꯑꯗꯨꯒ ꯎꯝ ꯖꯣꯝꯗ ꯃꯥ ꯅꯤꯡꯊꯧꯗ ꯄꯤꯔꯦ ꯈꯪꯕ꯭ꯔꯥ ꯑꯗꯨꯒ ꯎꯝ ꯅꯤꯡꯊꯧꯗꯨꯅ ꯀꯩ ꯍꯥꯏ ꯈꯟ ꯅꯤꯡꯊꯧꯗꯨꯅ ꯁꯃꯥꯏ ꯍꯥꯏ ꯅꯨꯄꯥꯗꯨꯗ ꯑꯥ ꯑꯦ ꯅꯪꯗꯤ ꯏꯔꯨꯖꯅꯕ꯭ꯔꯥ ꯅꯪꯗꯤ ꯕꯨꯠ ꯑꯣꯏꯔꯁꯨ ꯏꯔꯨꯖꯅꯕꯅꯤ ꯅꯪꯗꯤ ꯂꯨꯖꯗꯦ ꯀꯩꯒꯤꯅꯣ ꯅꯪ ꯌꯥꯗ꯭ꯔꯦ ꯅꯪꯗꯤ ꯊꯤꯒꯤ ꯕꯨꯠꯅꯤ ꯍꯥꯏꯕꯗ ꯑꯩꯅ ꯌꯥꯝꯅ ꯅꯝ ꯊꯤꯔꯦ ꯍꯥꯏꯌꯦꯕꯀꯣ ꯑꯗꯨꯒ ꯅꯨꯄꯥꯗꯨꯁꯨ ꯑꯗꯨꯝ ꯀꯤꯕꯅꯤꯅꯅꯦ ꯈꯪꯕ꯭ꯔꯥ ꯃꯥꯗꯤ ꯑꯥ ꯃꯥꯗꯤ ꯕꯨꯠ ꯅꯠꯇꯦ ꯃꯤꯅꯦꯕꯀꯣ ꯑꯗꯣ ꯃꯥꯗꯤ ꯚꯣ ꯑꯗꯨꯃꯥꯏꯅ ꯃꯣꯏꯅ ꯊꯤꯒꯤ ꯕꯨꯠꯅꯦ ꯃꯁꯛꯇꯣ ꯊꯤꯃꯟꯗꯅ ꯀꯤꯔꯕꯖꯥꯠꯅꯤ ꯕꯨꯠꯅ ꯃꯥꯖꯦ ꯑꯗꯨꯒꯤꯅꯦ ꯊꯤꯒꯤ ꯕꯨꯠꯅꯦꯅ ꯂꯩꯍꯜꯂꯒ ꯃꯥꯁꯦ ꯕꯨꯠꯀꯤ ꯃꯔꯛꯇ ꯕꯨꯠ ꯁꯥꯔ ꯂꯩꯌꯦꯕꯀꯣ ꯑꯗꯨꯒ ꯃꯥꯁ ꯕꯨꯠꯅꯅꯦꯀꯣ ꯃꯥꯁꯦ ꯑꯥ ꯌꯦꯟ ꯌꯦꯟ ꯐꯥꯏꯔꯅ ꯀꯥꯞ ꯄꯇꯣ ꯈꯪꯕ꯭ꯔꯥ ꯌꯥꯜꯂꯒ
ꯀꯔꯤ ꯍꯥꯏꯕꯥ
ꯌꯦꯟ ꯁꯦꯝꯐꯝꯗ ꯌꯦꯟ ꯐꯩꯌꯥꯔꯅ ꯀꯥꯞꯄꯗꯣ
ꯑꯣ ꯍꯣꯏ
ꯑꯗꯨꯃꯥꯏꯅ ꯃꯥꯕꯨꯁꯨ ꯌꯥꯜꯂꯒꯅꯦ ꯃꯩꯅ ꯂꯧꯒꯦ ꯇꯧꯋꯦꯕꯀꯣ ꯑꯗꯨꯒꯅꯦ ꯃꯥꯕꯨ ꯄꯥꯝꯖꯕ ꯕꯨꯠ ꯑꯃ ꯌꯥꯎꯋꯦꯕꯀꯣ ꯇꯣꯡꯁꯥꯡ ꯀꯧꯋꯦꯕꯀꯣ ꯑꯗꯨꯅ ꯃꯥꯕꯨꯅꯦ ꯀꯟꯕꯤꯈ꯭ꯔꯦ
ꯑꯣ ꯑꯗꯨ ꯀꯝꯕꯤꯈ꯭ꯔꯦ ꯃꯥ ꯃꯥꯅ
ꯑꯥ ꯀꯟꯕꯤꯈ꯭ꯔꯦ ꯃꯥꯅ ꯕꯨꯠꯇꯣ ꯅꯨꯄꯥꯗꯣ ꯑꯩꯅ ꯑꯩꯒꯤ ꯑꯩꯒꯤ ꯅꯨꯞ ꯄꯥꯅꯦ ꯍꯥꯏꯔꯒꯀꯣ ꯍꯥꯠꯄꯤꯒꯅꯨ ꯍꯥꯏꯔꯒ ꯃꯥꯕꯨ ꯀꯟꯕꯤꯈ꯭ꯔꯦ
ꯑꯣ ꯌꯦꯝ ꯐꯔꯦꯀꯣ
ꯌꯥꯝ ꯐꯔꯦ
ꯎꯝ
ꯑꯗꯨ ꯅꯪꯗꯤ ꯀꯩꯗꯧꯕꯅꯣ ꯍꯧꯖꯤꯛ
ꯑꯩꯗꯤ ꯅꯪ ꯅꯪꯅ ꯋꯥꯔꯤ ꯂꯤꯕꯗꯣ ꯇꯥꯔꯒ ꯌꯥꯝ ꯅꯨꯡꯁꯤꯔꯦ ꯌꯥꯝ ꯅꯨꯡꯉꯥꯏꯔꯦ
ꯌꯥꯝ ꯅꯨꯡꯉꯥꯏꯕ꯭ꯔꯣ
ꯍꯣꯏ ꯇꯥꯕꯇꯥ ꯌꯥꯝ ꯅꯨꯡꯉꯥꯏꯌꯦ
ꯇꯥꯕꯗ ꯌꯥꯝ ꯅꯨꯡꯉꯥꯏꯌꯦ ꯑꯗꯣ ꯅꯪꯗꯤ ꯎ ꯀꯥꯕ ꯍꯩꯕ꯭ꯔꯣ ꯎ ꯀꯥꯕ ꯍꯩꯕ꯭ꯔꯣ ꯅꯪꯗꯤ
ꯈꯥꯏꯇꯦꯗ ꯈꯟꯗꯦ ꯑꯩꯗꯤ ꯍꯩꯒꯦꯔꯥ ꯑꯗꯨꯒꯨꯝꯕꯗꯤ ꯍꯩꯇꯦ
ꯎ ꯀꯥꯕꯗꯤ ꯐꯠꯇꯦꯀꯣ
ꯎꯝ ꯐꯠꯇꯦ ꯕꯨꯠ ꯅꯨꯞ ꯐꯠꯇꯦ ꯎꯝ ꯅꯨꯞ ꯑꯦ ꯐꯖꯗꯦꯀꯣ ꯅꯨꯄꯤꯕꯨꯗꯤ
ꯑꯥ ꯅꯨꯄꯤꯕꯨꯗꯤ ꯐꯖꯗꯦꯀꯣ ꯎ ꯀꯥꯕꯗ
ꯍꯣꯏ
ꯑꯗꯣ ꯅꯪꯗꯤ ꯏꯔꯣꯏꯕ ꯎꯔꯕꯣ
ꯎꯗ꯭ꯔꯤ ꯎꯝ
ꯎꯗ꯭ꯔꯤ ꯌꯦꯡꯉꯣ ꯅꯣꯏꯒꯤ ꯅꯥꯀꯟꯗꯗꯤ ꯏꯔꯣꯏꯕ ꯂꯩꯕꯅꯦ
ꯑꯣ ꯌꯦꯡꯒꯦꯀꯣ ꯍꯣꯔꯦꯟꯅ
ꯑꯥ ꯌꯦꯡꯉꯣ ꯌꯥꯝꯅ ꯐꯖꯕꯅꯦ ꯑꯗꯣ ꯅꯪꯗꯣ ꯅꯪꯒꯤ ꯐꯤꯒꯔ ꯐꯖꯗꯕꯗꯣ
ꯑꯝ
ꯑꯗꯨ ꯏꯔꯣꯏ ꯌꯨꯀꯣ
ꯍꯣꯏ
ꯏꯔꯣꯏꯔꯗꯤꯀꯣ ꯐꯤꯒꯔ ꯐꯖꯕꯅꯦ
ꯑꯣ